ꯍꯜꯂꯣ ꯍꯜꯂꯣ ꯀꯩꯅꯣ ꯑꯝꯇ ꯇꯥ ꯑꯗꯨꯗꯨꯅ ꯍꯜꯂꯣ
ꯊ
ꯇꯥꯥꯏꯔꯕꯣ
ꯇꯥꯏ
ꯎꯝ ꯌꯥ ꯌꯥ ꯐꯔꯨꯛꯅ ꯀꯩ ꯍꯥꯏꯔꯅꯣ
ꯏꯤꯃꯥ ꯄꯥꯏꯔꯝꯕ ꯅꯪꯒꯤꯗꯣ ꯊꯝꯗ꯭ꯔꯤꯕꯣ ꯅꯪꯒꯤꯗꯣ ꯌꯥꯗ꯭ꯔꯤꯕ
ꯎꯝ ꯃꯥ ꯁꯪꯖꯔꯦꯕ
ꯅꯠꯇꯦ ꯑꯩꯒꯤ ꯇꯧꯍꯟꯒꯦ ꯇꯧꯕꯅꯦ ꯑꯗꯨꯒ ꯃꯥꯏ ꯐꯣꯟꯗ ꯑꯣ ꯇꯤ ꯄꯤ ꯂꯥꯛꯄꯤꯒꯤ ꯍꯟꯖꯠ ꯍꯟꯖꯟ ꯇꯧꯔꯒ ꯌꯦꯡꯉꯝꯃꯦ ꯑꯗꯣ ꯑꯩꯒꯤꯁꯦ
fl
ꯐꯣꯟ ꯅꯝꯕꯔ ꯑꯅꯤ ꯄꯥꯏꯕꯗ ꯑꯃꯗꯨꯁꯨ ꯁꯤꯜꯂꯛꯑ ꯌꯦꯡꯉꯒ ꯑꯣ ꯇꯤ ꯄꯤ ꯂꯥꯛꯎ ꯅꯠꯇꯦ ꯇꯧꯕ
ꯄꯦꯃꯦꯟꯁꯦ ꯃꯤ ꯊꯥꯔꯇꯤ ꯇꯥꯏꯝꯁꯇꯣ ꯁꯨꯔꯀꯥꯟꯗ ꯅꯠꯇ꯭ꯔꯣ ꯌꯥꯗꯣꯏꯖꯥ
ꯍꯣꯏ ꯑꯗꯨ ꯃꯤ ꯑꯃꯗ ꯃꯔꯤꯔꯈꯛꯇꯑꯣ ꯑ ꯃꯥꯔ
ꯅꯪꯒꯤꯗꯣ ꯃꯥꯡꯖꯔꯦꯕ ꯑꯗꯨ ꯅꯪꯅ ꯉꯔꯥꯡ ꯇꯥꯛ ꯁꯨꯗꯕꯤꯗ ꯁꯨꯈ꯭ꯔꯦ ꯍꯥꯏꯗꯣ ꯀꯣꯜ ꯇꯧꯕ ꯀꯥꯟꯗ ꯄꯥꯏꯔꯛꯇꯕꯗꯣ ꯑꯗꯨꯁꯨ ꯇꯥꯛꯁꯤꯇ ꯑꯗꯨꯝ ꯑꯦ ꯇꯧꯋꯦ ꯍꯥꯏꯅ
ꯑꯣ ꯑꯗꯨ ꯑꯗꯨ ꯈꯔꯃꯅꯤ
ꯑꯗꯨꯗ ꯅꯦꯠꯋꯥꯛ ꯅꯨꯡꯉꯥꯏꯇ꯭ꯔꯗꯤ ꯌꯥꯗꯦ ꯑꯩꯁꯨ ꯍꯧꯖꯤꯛ ꯏꯅꯥꯎꯅꯨꯄꯤ ꯑꯣꯏꯁꯟꯂꯗꯅꯦ ꯅꯦꯠꯋꯥꯛꯛꯇ ꯅꯨꯡꯉꯥꯏꯇꯕ ꯃꯥꯒꯤꯗꯣ ꯋꯥꯔꯤ ꯁꯥꯟꯅꯔꯤꯀꯥꯟꯗꯒꯤ ꯄꯠꯂꯥꯝꯇ ꯊꯣꯛꯈꯤꯕ
ꯍꯥ
ꯁꯦꯀꯦꯟꯗꯣ ꯃꯁꯤꯡꯗꯣ ꯁꯨꯗꯕꯤꯗ ꯑꯗꯣ ꯑꯗꯨꯝ ꯀꯥꯎꯟ ꯇꯧꯕꯖ
ꯑꯣ ꯐꯔꯦ ꯀꯕꯨ ꯀ ꯇ ꯃꯁꯟ ꯇꯕꯨ ꯁꯨ ꯀꯦ ꯊ ꯄꯩꯁꯥ ꯂꯣꯏ ꯁꯨꯅꯕ ꯑꯃꯁꯨ ꯍꯪꯗ꯭ꯔꯦ ꯑꯇꯩ ꯇꯥꯛꯁꯨ ꯌꯥꯎꯅꯕ
ꯍꯣꯏ ꯅꯪꯅ ꯅꯃꯥꯟꯅꯕꯅ ꯊꯥꯔꯦ ꯍꯥꯏꯗꯨꯕꯨ ꯃꯥꯗꯣ ꯈꯔ ꯑꯩꯅ ꯍꯌꯦ ꯍꯪꯅꯤꯡꯉꯤꯁꯤꯅ ꯁꯤ ꯄꯣꯠꯁꯦ ꯈꯔ ꯀꯨꯏꯅ ꯇꯧꯕ ꯌꯥꯕ ꯄꯣꯠꯂꯥ
ꯃꯣꯏ ꯃꯇꯝ ꯃꯇꯝꯒꯤ ꯂꯥꯛꯄ ꯆꯥꯏ ꯈꯪꯗꯤ
ꯎ
ꯒꯨꯒꯜꯗꯕꯨꯗꯤ ꯐꯖꯅ ꯊꯣꯛꯄꯅꯦ ꯒꯨꯒꯜ ꯒꯨꯒꯜꯗ ꯁꯔꯁ ꯇꯧꯕꯀꯣ ꯉꯁꯤ ꯊꯣꯛꯄꯅꯤ ꯐꯖꯅ ꯑꯗꯨꯒ ꯀꯩꯅꯣ ꯇꯧꯕꯖꯥꯠꯅꯤ ꯐꯣꯟꯒꯤ ꯑꯣꯏꯅ ꯑꯣꯏꯕꯖꯥꯠꯅꯤ ꯁꯤ ꯂꯦꯞꯇꯣꯞꯇ ꯁꯤꯖꯤꯟꯅ ꯌꯥꯗꯕ ꯃꯥꯜꯂ
ꯎ
ꯑꯦꯟꯗ꯭ꯔꯣꯏꯗ ꯐꯣꯟꯒꯤ ꯑꯦꯟꯗ꯭ꯔꯣꯏꯗ ꯀꯥꯡꯕꯨꯒꯤ
ꯎ
ꯑꯦꯄꯜꯒꯤ ꯌꯥꯎꯗ ꯌꯥꯍꯧꯗꯪ ꯑꯩꯏꯐꯣꯟ ꯌꯥꯗꯕ꯭ꯔ ꯈꯪꯗꯦ
ꯌꯥꯔꯝ ꯃꯔ ꯑꯗꯨꯗꯤ ꯎ
ꯃꯣꯏ ꯂꯥꯏꯔꯕꯁꯤꯡꯒꯤꯅꯦ ꯁꯤꯗꯤ ꯏꯅꯥꯛ ꯈꯨꯟꯕ ꯑꯥꯏꯐꯣꯟ ꯄꯥꯏꯕ ꯀꯥꯡꯕꯨꯒꯤ ꯌꯥꯗꯃ
ꯑꯗꯨ ꯈꯜꯂꯤ ꯂꯥꯏꯔꯕꯒꯤ ꯈꯔꯦ ꯂꯥꯏꯔꯕꯒꯤ ꯊꯣꯡꯖꯤꯟꯗ ꯏꯁꯃ ꯈ ꯈ ꯆꯪ
ꯀꯅ ꯌꯥꯝ ꯂꯥꯞ ꯅ ꯇꯥꯏ ꯃꯈꯣꯟ
ꯑꯌꯥ
ꯎꯝ
ꯀ ꯃꯥꯏ ꯀꯔꯗꯣ
ꯂꯥꯞꯅ ꯂꯩꯕ ꯃꯥꯂꯦ ꯂꯥꯞꯅ ꯂꯩꯕ ꯃꯥꯜꯂꯦ
ꯃꯅꯥꯛꯇꯅꯤꯗ
ꯌꯥꯔ ꯄꯤꯁꯅꯦ ꯊꯤꯂꯤꯖꯦ ꯇꯗꯕꯣ
ꯇꯥꯕ ꯇꯏ ꯈꯔ ꯇꯞꯅ ꯇꯥꯕ ꯀ
ꯅꯪ ꯅꯨꯡꯉꯥꯏꯔ ꯑꯗꯨꯖꯥꯠꯂꯝ ꯃꯣꯏꯗ
ꯇꯥꯒꯤ ꯇꯥꯥꯏ ꯆꯠꯇꯨ
ꯑꯦꯔꯄꯤꯁꯁꯦ ꯂꯧꯊꯣꯛꯀꯦꯁꯦ ꯌꯦꯡꯒ ꯇꯥꯔꯕ
ꯍꯧꯖꯤꯛꯀꯤ ꯏꯌꯔꯄꯤꯁ ꯊꯤꯜꯂꯤꯉꯩꯗ ꯑꯗꯨꯝ ꯃꯥꯟꯅꯩꯗ ꯑꯗꯨꯝ ꯊꯥꯏꯅꯦ ꯇꯞꯇꯦꯕ ꯏꯌꯔꯄꯤꯁꯀꯤꯗ ꯑꯗꯨꯝ ꯍꯥꯞꯄ ꯍꯣ ꯀꯁ ꯇꯧ
ꯎꯝ
ꯌꯥꯏ ꯌꯥꯏ ꯍꯥꯛꯀꯦ ꯍꯥꯛꯁ ꯑꯩꯅ ꯈꯟꯕꯅꯅꯦ ꯋꯥꯔꯤꯁꯦ ꯑꯗꯨꯝ ꯀꯣꯜꯁꯦ ꯑꯗꯨꯝ ꯁꯥꯟꯅꯔꯒ ꯑꯗꯨꯝ ꯂꯩꯕ ꯖꯥꯠꯂꯥꯅ ꯈ ꯈꯟꯕꯅꯦ ꯇꯥꯛꯁꯦ ꯃꯈꯜ ꯃꯈꯜ ꯑꯣꯏꯔꯕꯣꯏꯔꯦ
ꯎꯝ
ꯐꯣꯇꯣ ꯐ꯭ꯂꯦꯁꯉꯅ ꯑꯩꯒꯤ ꯏꯃꯥꯁꯦ ꯀꯣꯜ ꯇꯧꯁꯤꯜꯂꯛꯑꯦ ꯍꯥꯏꯔꯔꯣꯏ
ꯎꯝ
ꯉꯍꯥꯛ ꯂꯩꯔꯒ ꯄꯥꯏꯔꯒꯦ
ꯋꯥꯔꯤ ꯂꯣꯏꯊꯣꯛ
ꯅꯪꯒ ꯑꯃꯨꯛ ꯉꯥꯡꯉꯑꯣ ꯑꯩ ꯋꯥꯔꯤ ꯈꯪꯗ꯭ꯔꯦ ꯋꯥꯔꯤ ꯈꯪꯗ꯭ꯔꯦ
ꯋꯥꯔꯤꯁꯦ ꯋꯥꯔꯤꯁꯦ
ꯇꯦꯟꯗ ꯇꯝꯗ꯭ꯔꯤꯀꯥꯟꯗ ꯏꯂꯚꯦꯟ ꯇꯨꯌꯦꯞꯁꯦ ꯀꯥꯏ ꯇꯝꯃꯛꯀꯦ
ꯏ ꯀꯦꯗ ꯁꯥꯏꯟꯁ ꯂꯣꯏꯅ ꯇꯝꯕ
ꯏ ꯀꯦꯗꯤ ꯀꯥꯢꯋꯥꯏ ꯂꯩꯕꯅꯣ꯫
ꯏ ꯀꯦ ꯍꯥꯏ ꯏ ꯀꯦ ꯍꯥꯏꯌꯔ ꯁꯦꯀꯦꯟꯗ꯭ꯔꯤ꯫ ꯁꯉꯥꯛꯐꯝꯗ ꯂꯩ ꯑꯗꯨ ꯏꯀꯦ ꯗꯣ꯫ ꯑꯥꯔꯠꯁꯀꯤꯗꯤ ꯃꯃꯤꯡ ꯌꯥꯝ ꯆꯠꯄꯅꯦ ꯑꯥꯔꯠꯁꯀꯤꯗꯤ ꯆꯍꯤ ꯈꯨꯗꯤꯡꯒꯤ ꯐꯥꯔꯁ ꯄꯣꯖꯤꯁꯟꯗꯒꯤ ꯍꯧꯔꯛ ꯑꯔꯒ ꯗꯨꯝ ꯐꯅꯥꯝ ꯑꯠ ꯄꯣꯢꯁꯟ ꯑꯅꯝꯕꯒꯩ ꯃꯣꯏ ꯂꯣꯏ ꯂꯧꯕꯅꯤ ꯑꯗꯣ
ꯇꯥꯔꯦ ꯇꯥꯔꯦ ꯑꯩꯖꯨ ꯑꯗꯨꯕꯨꯗꯤ
ꯁꯥꯏ꯭ꯟꯁ ꯀꯤꯗꯤ ꯒꯌꯥ ꯂꯧꯗ ꯃꯥꯜꯂꯦ ꯑꯗ ꯇ ꯁꯥꯏꯟꯁꯇ ꯑꯣꯏꯟ ꯇꯝꯃꯦ ꯑꯩꯕꯨꯨꯗꯤ
ꯑꯩꯖꯨꯅꯦ ꯁꯥꯏꯟꯁꯅꯦ ꯁꯥꯏꯟꯁꯇꯒꯤ ꯑꯥꯔꯠꯁꯇ ꯑꯣꯟꯗꯔꯛꯏꯅꯦ꯫ ꯏꯂꯚꯦꯟ ꯇꯨꯌꯦꯐꯇꯣ꯫
ꯐꯩꯗ ꯈꯔ ꯈꯪꯍꯧꯕꯅ꯫
ꯏꯂꯕꯦꯟ ꯇꯨꯌꯦꯕ ꯇ ꯀꯥꯢ ꯊꯧꯕꯥꯜ ꯀꯥꯏꯗ ꯇꯝꯃꯦꯕ
ꯁ꯭ꯀꯨꯟ ꯃꯃꯤꯡ ꯄꯥꯜꯂꯔꯣꯏꯒꯦ ꯑꯍꯤꯍꯦꯍꯦꯍꯦ꯫ ꯍꯣ ꯍꯣ ꯍꯣ ꯍꯩ ꯍꯤ ꯄꯜꯂꯔꯣꯢꯒꯦ ꯈꯪꯗꯦ ꯑꯩꯈꯣꯏ ꯀꯥꯟꯗꯗꯤꯅꯦ ꯌꯥꯝ ꯅꯨꯡꯉꯥꯏꯌꯦꯕ ꯂꯩꯕ
ꯇꯝꯅꯝꯅꯦ ꯌꯥꯝꯅ ꯑꯗꯣꯝꯗ
ꯇꯝꯃꯦ ꯑꯈꯣꯏꯀꯥꯟꯗꯗꯤ ꯌꯥꯝꯅ ꯂꯥꯏꯔꯤꯛꯇꯅꯤ ꯈꯪꯗꯦ ꯑꯃꯗꯅꯤ ꯈꯪꯗꯦ ꯌꯥꯝꯅ ꯐ ꯐꯩ ꯍꯧꯖꯤꯛꯇꯤ ꯇꯪ ꯅꯨꯡꯉꯥꯏꯕ ꯋꯥꯠꯂꯦ
ꯎꯝ꯫
ꯑꯩꯒꯤ ꯏꯃꯥꯖꯦ ꯐꯣꯟꯖꯦ ꯑꯃꯨꯛꯀ ꯇꯧꯁꯜꯂꯦ ꯑꯩ ꯉꯥꯏꯍꯥꯛ ꯂꯩꯔꯒ ꯇꯧꯗꯗꯤ ꯌꯥꯔ ꯁꯤ ꯂꯣꯏꯕ
ꯑ꯫
ꯅꯪ ꯋꯥꯔꯤ ꯂꯤꯔꯣ ꯑꯩ ꯈꯪꯗ꯭ꯔꯦ ꯋꯥꯔꯤ ꯍꯥꯏꯕꯝ ꯈꯪꯗ꯭ꯔꯦ꯫ ꯋꯥꯔꯤ ꯅꯪ ꯈꯪꯗ꯭ꯔꯦ ꯅꯪ ꯅꯪ ꯉꯥꯢꯈꯣꯅꯦ ꯎꯝ ꯆꯥꯏ ꯖꯥꯡ ꯊꯣꯡꯕ ꯅꯪ ꯐꯖꯅ ꯍꯦꯕ꯭ꯔꯣ
ꯑꯩꯌꯦ
ꯍꯥꯥ꯫
ꯍꯩꯌꯦꯄ꯫
ꯆꯥꯛꯀ ꯊꯣꯡꯉꯝꯗꯧ ꯃꯥꯟꯗꯦꯗ꯫
ꯍꯩꯌꯦ ꯊꯣꯡꯉꯦ ꯊꯥꯏꯅ ꯌꯥꯝꯅ ꯍꯧꯖꯤꯛꯀꯥꯟꯕꯨꯗꯤ ꯊꯣꯡꯒꯤꯗ꯭ꯔꯦ ꯃꯇꯝꯁꯨ ꯂꯩꯠ ꯇꯦ ꯑꯗꯩ ꯃꯔꯛ ꯃꯔꯛꯇ ꯑꯩ ꯊꯣꯡꯗꯦꯗ ꯄꯥꯛ ꯑꯗ ꯊꯥꯏꯅꯕꯨꯗꯤ ꯊꯣꯡꯕ ꯌꯥꯎꯒꯤꯑꯦꯕ ꯍꯧꯖꯤꯛꯀꯥꯟꯗꯤ ꯊꯣꯡꯗ꯭ꯔꯦ ꯁꯨꯛꯊꯣꯡ ꯊꯣꯡꯗ꯭ꯔꯒꯨꯝꯕꯅꯦ ꯍꯧꯖꯤꯛꯇꯤ꯫
ꯎꯝ ꯅꯣꯏ ꯅꯍꯥꯝꯃꯨꯛ ꯂꯥꯛꯄꯗ ꯁꯥ ꯌꯦꯟ ꯀꯩꯗꯧꯕ꯫
ꯑꯩ ꯄꯥꯛꯅ ꯊꯣꯡꯗ꯭ꯔꯦꯕ ꯊꯣꯡꯉꯤ ꯑꯗꯣ ꯊꯣꯡꯗꯦꯕ꯫ ꯑꯩꯅ ꯊꯣꯡꯗꯕ ꯀꯨꯏꯔꯦꯕ꯫
ꯅꯍꯥꯃꯨꯛ ꯂꯥꯛꯄꯗ ꯗ꯭ꯔꯥꯒꯣꯟ ꯗ꯭ꯔꯥꯒꯣꯟ ꯐ꯭ꯔꯨꯏꯠꯀꯤ ꯃꯁꯥ ꯄꯨꯒꯤꯕꯗꯣ ꯊꯥꯕ꯭ꯔꯥ ꯊꯥꯗꯕ꯭ꯔꯥ꯫
ꯊꯥꯕꯅꯦ ꯑꯗꯣ ꯃꯅꯤꯡꯗ ꯊꯥꯏꯍꯥꯏꯝꯅꯦ ꯑꯩꯗꯤ ꯅꯣꯡꯃꯇ ꯆꯪꯉ ꯌꯦꯡꯉꯨꯗꯦ꯫
ꯀꯦꯌꯔ ꯂꯧꯗ꯭ꯔꯗꯤ ꯄꯥꯜꯂꯣꯏꯀꯣ꯫ ꯍꯟꯅ ꯇꯨꯅ ꯌꯦꯡꯕꯤꯗ꯭ꯔꯗꯤ ꯄꯥꯟꯗꯕꯅꯤ ꯃꯁꯥꯒ ꯗꯣ ꯊꯥꯇꯠꯇꯅ ꯈꯣꯠꯇꯠꯇꯅ꯫
ꯑꯩ ꯑꯝꯇ ꯌꯦꯡꯗꯦ ꯃꯤ ꯑꯩ ꯑꯥꯢ ꯀꯥꯏ ꯁꯝꯕꯜ ꯌꯥꯟꯊꯠꯀꯗꯕ ꯇꯥꯏ ꯂꯩꯑꯦꯗꯣ ꯊꯕꯣꯛꯇ ꯃꯇꯝ ꯁꯪꯗꯗꯅ ꯐꯔꯛ ꯑꯃ ꯇꯥꯗꯅ ꯌꯥꯟꯊꯠꯇꯕꯤ ꯂꯩ
ꯍꯥꯎꯕꯅꯤꯗ ꯐꯖꯅ ꯊꯥꯎ ꯌꯥꯗ꯭ꯔꯣ
ꯍꯣꯏ ꯑꯗꯨꯕꯨꯗꯤ ꯃꯇꯝꯗꯣ ꯐꯔꯛ ꯇꯥꯕ ꯃꯇꯝꯗꯣ ꯑꯩꯗꯤ ꯑꯗꯣꯝꯗ ꯆꯪꯉ ꯌꯦꯡꯉꯨꯗ꯭ꯔꯦꯕ ꯑꯝꯇ ꯈꯣꯜꯒꯤ ꯀꯝꯇ ꯀꯣꯛꯇ ꯆꯪꯗ꯭ꯔꯦ
ꯅꯣꯏ ꯍꯤꯡꯒꯣꯜꯗꯤ ꯑꯗꯨꯝ ꯆꯥꯎꯅ ꯂꯩꯕ꯭ꯔꯥ ꯃꯅꯥ ꯃꯁꯤꯡ ꯊꯥꯕ꯭ꯔꯕ ꯅꯣꯏ ꯃꯥꯅ ꯊꯥꯔꯝꯒꯅꯤ
ꯍꯣꯏ ꯕꯣꯛ ꯂꯂꯝꯝꯕ ꯊꯥꯕꯅꯦ ꯑꯗꯣ ꯌꯥꯝ ꯀꯟꯅ ꯆꯥꯎꯕ ꯅꯠꯇꯦ ꯑꯗꯨꯗ ꯈꯔ ꯊꯥꯅꯤꯡꯉꯥꯏꯕꯨꯗꯤ ꯂꯩ
ꯂꯥꯏꯔꯤꯛ ꯄꯥꯔꯤꯅꯦ ꯇꯧ ꯂꯩꯕ ꯀꯥꯡꯕꯨꯗꯨꯔꯕ ꯍꯤꯡꯈꯣꯟꯜꯒ ꯀꯔꯤꯝ ꯍꯟꯅꯖꯅ ꯌꯦꯡꯗꯕꯤꯗꯣ ꯅꯣꯡ ꯐꯥꯗꯣꯛꯁꯨ ꯁꯨ ꯈꯔ ꯇꯧꯁꯜꯂꯨ
ꯀꯥꯏꯗꯩꯅꯣ ꯍꯌꯦ ꯄꯟꯖꯥꯎꯗꯤ ꯑꯩꯈꯣꯏ ꯉꯇꯅꯤ ꯇꯧꯔꯤꯁꯦ ꯃꯣꯏ ꯏꯪꯈꯣꯜ ꯊꯥꯔꯗ ꯊꯥꯗꯣꯔꯦ ꯍꯥꯏꯔꯗꯤ ꯇꯧꯗꯣꯔꯤꯕꯅꯦ ꯑꯩꯅ ꯍꯧꯧꯕꯗꯣꯏ ꯂꯣꯏꯕꯣ ꯑꯗꯨ ꯇꯧꯕꯒꯤ ꯑꯗꯩꯗꯤ ꯑꯗꯨ ꯇ ꯇꯧꯔꯝꯃ ꯊꯝꯂꯝꯝꯃꯅꯤ ꯑꯗꯨꯒ ꯃꯣꯏ ꯊꯥꯖꯍꯧꯕ ꯋꯥꯅꯤ ꯑꯗꯩꯗꯤ ꯑꯇꯣꯞꯄ ꯑ ꯁꯝꯕꯜ ꯀꯩꯀꯩ ꯄꯨꯂꯞ ꯃꯁꯥꯡ ꯃꯁꯥꯡ ꯂꯣꯏ ꯀꯛꯇꯣꯔꯤꯕꯅꯦ ꯑꯁ ꯌꯥꯝꯈ꯭ꯔꯕꯖꯥꯅꯤꯌꯦ ꯁꯝꯕꯜꯁꯦ
ꯑꯗꯨ ꯍꯧꯖꯤꯛ ꯀꯛꯇꯕꯤ ꯂꯩ ꯑꯗꯨꯅꯤ ꯊꯕꯛꯇꯣ ꯃꯇꯝ ꯐꯔꯛ ꯇꯥꯅ ꯂꯩꯔꯕ ꯍꯥꯏꯕꯗꯤ ꯑꯌꯨꯛꯇ ꯉꯟꯅ ꯍꯧꯒꯠꯂꯒ ꯇꯨꯏꯁꯟ ꯆꯠꯇ꯭ꯔꯤꯉꯩ ꯆꯠꯇꯕ ꯃꯇꯝꯗ ꯀꯛꯀꯗꯕꯅꯦꯕ ꯍꯧꯖꯤꯛ ꯏꯤ ꯅꯨꯡꯁꯥꯁꯨ ꯌꯥꯝ ꯁꯥꯏꯗꯅ ꯈꯤꯇꯪ ꯇꯧꯔꯛꯄꯒ ꯑꯗꯨꯅ ꯑꯌꯨꯛ ꯇꯨꯋꯏꯁꯟ ꯆꯠꯄ ꯃꯇꯝ ꯑꯗꯨꯝ ꯑꯣꯏ ꯂꯩꯔꯦ ꯑꯉꯥꯡ ꯑꯦꯛꯖꯥꯝ ꯇꯧꯕꯒꯤ ꯁꯟꯗꯦꯐꯧ ꯂꯦꯞꯇꯕꯤ ꯑꯗꯨꯝ ꯆꯠꯂꯦ ꯑꯗꯨꯅ ꯃꯇꯝꯗꯣ ꯐꯔꯛ ꯇꯥꯔꯦ ꯌꯨꯝ ꯍꯜꯂꯛꯅꯤꯡ ꯥ ꯁꯥꯗꯣꯔꯛꯄ ꯇꯥꯏꯃꯤꯡ ꯑꯣꯏꯔꯕꯅꯤꯅ
ꯑꯣ
ꯅꯨꯡꯝ ꯀꯛꯀꯗꯕꯁꯨ ꯅꯨꯡꯗꯥꯡꯏꯔꯝꯁꯨ ꯇꯨꯏꯁꯟꯗ ꯑꯗꯨꯝ ꯆꯠꯀꯅꯤ
ꯐꯔꯦ ꯐꯔꯦ ꯀꯛꯊꯠꯂꯒꯦ ꯀꯣ
ꯍꯣꯏ ꯍꯣꯏ